ꯏꯅꯣ ꯃ ꯍꯥꯏꯁꯤꯕꯣ ꯎꯝ ꯀꯃꯥꯏꯟ ꯇꯧꯔꯤ ꯅꯪꯕꯨ ꯀꯔꯝ ꯇꯧꯔꯤꯒꯦ ꯆꯥꯛ ꯏꯁꯤꯡ ꯆꯥꯔꯕ꯭ꯔꯣ ꯍꯣꯡ ꯈꯣ ꯇꯧꯔꯔꯕꯅꯦ
ꯏꯌꯥꯝꯕꯗꯤ ꯆꯥꯛꯁꯤꯡꯗꯤ ꯊꯣꯡꯒꯠꯂꯦ ꯑꯗꯨ ꯂꯣꯏꯗꯤ ꯂꯣꯏꯔꯦ ꯑꯗꯨ ꯍꯧꯖꯤꯛꯀꯥꯟ ꯆꯥꯛ ꯆ ꯆꯥꯗꯤ ꯆꯥꯗ꯭ꯔꯤ ꯏꯌꯥꯝꯕꯗꯤ ꯀꯃꯥꯏ ꯀꯃꯥꯏ ꯇꯧꯔꯤ ꯆꯥꯛ ꯏꯁꯤꯡ ꯆꯥꯔꯕꯣ
ꯑꯦ ꯆꯥꯛ ꯏꯁꯤꯡꯕꯨꯗꯤ ꯂꯣꯏꯔꯦ ꯅꯪꯒ ꯄꯥꯎ ꯐꯥꯎꯅꯗꯕ ꯀꯨꯏꯔꯦ ꯇꯧꯔꯤ ꯁꯨꯝ ꯋꯥꯔꯤ ꯋꯥꯇꯥꯏ ꯁꯥꯅꯔꯝꯕ ꯅꯤ ꯅꯪꯕꯨꯣ ꯂꯥꯏꯔꯤꯛ ꯂꯥꯏꯁꯨ ꯇꯝꯕꯒꯤ ꯀꯣꯂꯦꯖ ꯇꯝꯕꯒꯤ ꯑꯥ ꯀꯩꯅꯣꯗ ꯔꯦꯟꯇ ꯂꯩ ꯍꯥꯏꯔꯤ ꯏꯝꯐꯥꯜꯗꯒ ꯑ ꯀꯃꯥꯏ ꯀꯃꯥꯏ ꯇꯧꯔꯤꯕ ꯂꯩꯕ ꯅꯨꯡꯉꯥꯏꯕ ꯑꯗꯨꯝ ꯀꯔꯤ ꯀꯣꯂꯦꯖ ꯇꯧꯕꯗꯤ ꯑꯗꯨꯝ ꯂꯣꯏꯁꯤꯈꯔꯕ ꯑꯗꯨ ꯇꯝꯃꯤꯕꯔ ꯍꯥꯏꯗꯤ ꯀꯔꯤ ꯀꯔꯤ ꯇꯧꯔꯤ
ꯏꯌꯥꯝꯕ ꯍꯧꯖꯤꯛꯀꯥꯟꯁꯦ ꯍꯧꯖꯤꯛ ꯍꯧꯖꯤꯛ ꯃꯇꯝꯁꯦ ꯀꯣꯂꯦꯖꯁꯤ ꯑꯗꯨꯝ ꯆꯠꯂꯤ ꯍꯧꯖꯤꯛ ꯑꯦꯛꯖꯥꯝ ꯀꯟꯅ ꯊꯥꯔꯤꯌꯦ ꯍꯧꯖꯤꯛ ꯀꯥꯟ ꯃꯇꯝꯁꯦ ꯑꯦꯛꯖꯥꯝ ꯊꯥꯔꯤ ꯑꯗꯨꯗꯒꯤ ꯍꯥꯏꯗꯤ ꯂꯝꯕꯤ ꯆꯠꯊꯣꯛ ꯆꯠꯁꯤꯟꯁꯤ ꯈꯔꯁꯨ ꯐꯔꯛ ꯇꯥꯏ ꯍꯥꯏꯗꯤ ꯂꯝꯕꯤ ꯆꯠꯊꯣꯛꯁꯤ ꯁꯦꯀꯟꯗ ꯆꯠꯄꯅꯤꯅ ꯈꯔꯁꯨ ꯀꯣꯂꯦꯖꯇꯨ ꯈꯔ ꯅꯛꯀꯗꯅ ꯈꯣꯠꯇꯅ ꯇꯧꯋꯦ ꯍꯥꯏꯀꯟꯗ ꯍꯥꯏꯗꯤ ꯄ꯭ꯔꯣꯕ꯭ꯂꯦꯝꯁꯦ ꯂꯝꯕꯤꯁꯦ ꯌꯥꯝ ꯅꯨꯡꯉꯥꯏꯇ꯭ꯔꯦ ꯍꯥꯏꯗꯤ ꯑꯦꯛꯖꯥꯝ ꯆꯠꯅꯕ ꯍꯣꯠꯅꯕꯗ ꯂꯝꯕꯤꯁꯦ ꯀꯣꯗꯣꯛ ꯀꯗꯥꯛ ꯌꯥꯝ ꯂꯥꯎꯋꯦꯕ ꯀꯥꯏꯔꯦ ꯁꯣꯔꯣꯛꯁꯦ ꯀꯥꯏꯔꯅꯤꯅ ꯀꯣꯂꯦꯖ ꯅꯪꯅꯕ ꯊꯧꯕꯗ ꯌꯥꯝꯅ ꯋꯥꯕ ꯊꯦꯡꯅꯩꯌꯦ ꯑꯗꯨ ꯑꯦꯛꯖꯥꯝꯕꯨ ꯑꯣꯏꯔꯦ ꯈꯪꯗꯦꯍꯧꯖꯤꯛ ꯥꯒꯤ ꯃꯇꯝꯒꯤ ꯂꯝꯕꯤ ꯁꯣꯔꯣꯛꯁꯤ ꯌꯥꯝ ꯐꯠꯇ꯭ꯔꯤ ꯍꯥꯏ ꯍꯧꯖꯤꯛꯀꯥꯟꯁꯦ ꯀꯃꯥꯏ ꯀꯃꯥꯏ ꯀꯃꯥꯏ ꯁꯃꯥꯏꯅ ꯑꯗꯨꯝ ꯊꯝꯁꯤꯠꯂ ꯀꯃꯥꯏ ꯇꯧꯗꯣꯏꯅꯣ ꯈꯪꯗꯦ
ꯁꯤ ꯂꯝꯕꯤꯁꯦ ꯑꯩꯒꯤ ꯀꯩꯅꯣꯝꯒꯤ ꯍꯧꯅꯕꯤꯅꯦ ꯁꯔꯀꯥꯔꯒꯤꯀꯣ
ꯎꯝ
ꯑꯩꯈꯣꯏꯅꯤ ꯍꯥꯏ ꯃꯣꯏ ꯀꯩꯅꯣ ꯇꯧꯕꯤꯗꯨꯅꯦꯕ ꯑꯗꯨꯝ ꯁꯦꯝꯃꯤ ꯍꯥꯏꯔꯒ ꯕꯣꯠ ꯃꯌꯥꯝꯗꯒ ꯈꯔ ꯁꯦꯝꯖꯤꯟꯅ ꯈꯣꯠ ꯇꯧꯕ
ꯑꯥ
ꯅꯪ ꯀꯩꯅꯣ ꯔꯦꯟꯇ ꯂꯩꯕꯗꯤ ꯑꯗꯨꯝ ꯅꯨꯡꯉꯥꯏꯕ꯭ꯔꯥ ꯏꯁꯤꯡ ꯅꯨꯡꯁꯤꯡ ꯀꯃꯥꯏꯅ ꯇꯧꯔꯤꯒꯦ ꯂꯩꯕꯁꯤ ꯍꯥꯏꯗꯤ ꯃꯤꯒꯤ ꯄꯩꯁꯥ ꯌꯥꯝ ꯆꯪꯕ ꯈꯣꯠꯄ ꯂꯩꯗꯅꯀꯣ ꯏꯟꯖꯥꯡ ꯅꯥꯄꯤ ꯂꯩꯕꯒꯤ ꯑꯗꯒꯤ ꯆꯦꯡ ꯆꯥꯡ ꯑꯗꯤ ꯄꯤꯊꯣꯛ ꯄꯤꯁꯤꯟꯗ ꯀꯩꯅꯣ ꯀꯩꯀꯩ ꯇꯧꯕ ꯍꯥꯏꯗꯤ ꯄ꯭ꯔꯣꯕ꯭ꯂꯦꯝ ꯂꯩꯇꯅꯀꯣ ꯅꯪꯪ
ꯑ ꯑꯗꯝ ꯀꯩꯁꯨ ꯑꯇꯣꯞꯄ ꯀꯩꯁꯨ ꯂꯩꯇꯦ ꯍꯥꯏꯗꯤ ꯄꯩꯁꯥ ꯇꯤꯅꯤꯡꯉꯥꯏꯁꯨ ꯀꯩꯁꯨ ꯂꯩꯇꯦ ꯍꯥꯏꯗꯤ ꯑꯗꯨꯝ ꯑꯩꯈꯣꯏ ꯂꯩꯃꯤꯅ ꯔꯦꯟꯀꯤ ꯅꯒꯤ ꯐꯤꯕꯝꯁꯤꯦ ꯑꯗꯨꯝ ꯍꯥꯏꯗꯤ ꯑꯩꯈꯣꯏ ꯂꯩꯃꯤꯟꯅꯔꯤꯕ ꯄꯨꯡ ꯃꯤ ꯈꯨꯗꯤꯡꯃꯛꯇ ꯍꯥꯏꯗꯤ ꯄꯩꯁꯥ ꯈꯛ ꯈꯛ ꯈꯥꯒꯠꯅꯔꯒ ꯏꯁꯤꯡꯁꯨ ꯑꯗꯨꯝ ꯀꯧ ꯈꯣꯠꯇꯅ ꯇꯧꯋꯦ ꯍꯥꯏꯗꯤ ꯇꯣꯇꯤꯁꯤ ꯄꯨꯁꯟꯕꯗꯨ ꯅꯠꯇꯦ ꯑꯗꯨ ꯌꯨꯝꯕꯨ ꯍꯣꯏꯅ ꯁꯨꯝ ꯁꯨꯇꯤꯁꯦ ꯂꯧꯁꯤꯜꯂꯒ ꯃꯣꯏꯗꯒꯤ ꯇꯣꯇꯤꯗꯨ ꯁꯝꯃꯒ ꯈꯣꯠꯂꯒ ꯏꯁꯤꯡꯗꯨꯣ ꯁꯤꯖꯤꯟꯅꯍꯧꯗꯤ ꯍꯥꯏ ꯇꯣꯇꯤ ꯏꯁꯤꯡꯁꯦ ꯍꯧꯖꯤꯛꯀꯥꯟꯁꯦ ꯐꯠꯇ꯭ꯔꯦꯕ ꯍꯧꯖꯤꯛ ꯅꯩꯕ ꯈꯣꯠꯄ ꯑꯗꯨꯝ ꯃꯅꯤꯡꯗ ꯐꯝꯖꯤꯟꯕ ꯈꯣꯠꯄ ꯌꯥꯝ ꯇꯧꯋꯦꯕ
ꯎꯝ ꯎꯝ ꯎꯝ ꯇꯧꯋꯦ ꯇꯧꯋꯦ
ꯌꯥꯗ꯭ꯔꯦ ꯑꯗꯨꯃꯥꯏꯅ ꯇꯧꯗꯅ ꯑꯗꯨꯒ ꯏꯁꯤꯡꯁꯤꯁꯨ ꯑꯗꯨꯝ ꯑꯥ ꯑꯩꯈꯣꯏꯅ ꯑꯗꯨꯝ ꯀꯧꯖꯔꯦ ꯍꯥꯏꯗꯤ ꯂꯨꯄꯥ ꯇꯔꯥ ꯇꯔꯥꯗ ꯑꯣꯏꯔꯁꯨ ꯑꯩꯈꯣꯏ ꯄꯨꯟꯅ ꯈꯥꯏꯃꯤꯟꯅꯔꯒ ꯀꯧꯔꯦ ꯃꯩꯁꯤꯅ ꯀꯥ ꯈꯨꯗꯤꯡꯒꯤ ꯂꯨꯄꯥ ꯆꯥꯝꯃ ꯆꯥꯝꯃ ꯈꯥꯏꯒꯠꯂꯦꯕ
ꯎꯝ
ꯑꯗꯨ ꯈꯥꯏꯔꯒ ꯃꯩꯁꯤꯅ ꯑꯃꯨꯛ ꯍꯥꯞꯄ ꯑꯩꯈꯣꯏ ꯃꯌꯥꯝ ꯇꯧꯔꯒꯕꯨ
ꯃꯥꯒꯤ ꯃꯤꯇꯔ ꯅꯝꯕꯔ ꯈꯣꯠꯄ ꯍꯥꯞꯄꯒ ꯍꯥꯏꯗꯤ ꯃꯤꯇꯔ ꯅꯝꯕꯔ ꯂꯧꯔꯦ ꯍꯥꯏ ꯌꯥꯝꯕ ꯑꯩꯈꯣꯏ ꯂꯩꯃꯤꯟꯅꯕ ꯏꯌꯥꯝꯕ ꯈꯔꯅ ꯑꯗꯨꯒ ꯍꯥꯞꯄꯦ ꯑꯗꯨꯒ ꯁꯤꯖꯤꯟꯅꯩ ꯏꯌꯥꯝꯕ ꯍꯥꯏꯗꯤ ꯄꯩꯁꯥꯁꯨ ꯄꯥꯛ ꯍꯩꯕꯒꯤ ꯄꯩꯁꯥꯁꯨ ꯄꯥꯛꯁꯨ ꯇꯤꯡꯗ꯭ꯔꯦ ꯏꯟꯖꯥꯡ ꯅꯥꯄꯤ ꯑꯩꯈꯣꯏꯅ ꯂꯩꯖꯔꯛꯄꯅꯤꯅ ꯍꯥꯡ ꯤꯡꯒꯤꯗꯤ ꯑꯗꯨꯝ ꯄꯨꯈ꯭ꯔꯤꯒ ꯈꯔ ꯆꯥꯎꯕ ꯑꯃ ꯂꯩ ꯑꯗꯨ ꯑꯗꯨꯝ ꯁꯤꯖꯤꯟꯅꯩ ꯏꯌꯥꯝꯕ ꯆꯖꯤ ꯂꯩꯕꯁꯨ ꯀꯌꯥꯝ ꯅꯨꯡꯉꯥꯏꯒꯦ ꯀꯃꯥꯏ ꯀꯃꯥꯏꯅ ꯇꯧꯔꯤ
ꯑꯦ ꯌꯨꯝꯗ ꯂꯩꯔꯨꯁꯦ ꯀꯔꯤ ꯍꯥꯏꯅꯤ ꯌꯨꯝꯒꯤ ꯃꯇꯦꯡ ꯃꯇꯦꯡ ꯈꯔ ꯄꯥꯡ ꯀꯣ
ꯎꯝ
ꯑꯗꯨꯗꯗꯒꯤꯦꯗꯤ ꯑꯉꯥꯡ ꯇꯨꯏꯁꯟ ꯈꯔ ꯆꯠ ꯇꯧꯔꯒ ꯍꯥꯏꯇꯥꯔꯦꯀꯣ ꯄꯩꯁꯥ ꯇꯥꯟꯗꯕꯗꯤ ꯌꯥꯗꯅꯤꯅꯅꯦ ꯑꯗꯨꯗꯒꯤ ꯑꯩꯈꯣꯏ ꯃꯅꯥꯛ ꯅꯛꯄ ꯁꯀꯨꯜ ꯒꯣꯔꯃꯦꯟꯒꯤ ꯁ꯭ꯀꯨꯜ ꯑꯃ ꯂꯩꯔꯤꯑ ꯑꯗꯨꯗ ꯁꯨꯝꯃꯣꯏꯗꯤ ꯃꯣꯏ ꯋꯥꯦꯣꯂꯒ ꯍꯥꯏꯅ ꯑꯣꯖꯥ ꯑꯣꯏꯅ ꯄꯨꯔꯒ ꯂꯩꯁꯨ ꯂꯩꯒꯦ ꯍꯥꯏꯇꯥꯔꯦ ꯍꯥꯏꯗꯤ ꯄꯩꯁꯥ ꯑꯗꯣ ꯇꯥꯟꯐꯝꯗꯣ ꯑꯩꯈꯣꯏ ꯁꯤꯗꯗꯤ ꯐꯖꯅ ꯂꯩꯇꯕꯅꯤꯅ ꯑꯃꯗꯒꯤ ꯈꯔ ꯑꯃꯗꯒꯤ ꯈꯔ ꯍꯥꯏꯗꯤ ꯃꯆꯤꯠ ꯃꯆꯤꯠ ꯇꯥꯟꯗꯅꯦꯕ ꯇꯧꯔꯤꯁꯦ ꯑꯗꯨꯅ ꯐꯪꯉꯛꯄꯗꯨꯅ ꯀꯩ ꯍꯥꯏꯅꯤ ꯑꯩꯒꯤ ꯗꯀꯥ ꯇꯥ ꯂꯕꯣ ꯑꯗꯨꯒꯨꯝꯕ ꯈꯔ ꯍꯥꯏꯗꯤ ꯀꯩꯅꯣ ꯇꯧ ꯈꯣꯠꯂꯒ ꯑꯗꯨꯃꯥꯏꯅ ꯇꯥꯜꯂꯤꯌꯦ ꯑꯗꯨꯅꯗꯤ ꯍꯥꯏꯗꯤ ꯀꯩ ꯍꯥꯏꯅꯤ ꯑꯩꯒꯤ ꯈꯣꯔꯁꯥ ꯄꯨꯠ ꯏꯁꯥꯒꯤꯗꯤ ꯑꯗꯨꯝ ꯀꯣꯟꯅ ꯂꯦꯝꯃꯒ ꯑꯗꯨꯝ ꯂꯦꯝꯊꯣꯛ ꯄꯥꯊꯣꯛꯅ ꯉꯝꯃꯦꯕ
ꯎꯝ
ꯌꯨꯝꯗꯁꯨ ꯍꯥꯏꯇꯥꯔꯦ ꯇꯨꯃꯤꯅ ꯁꯨꯝ ꯂꯩꯕ ꯀꯩꯅꯣ ꯇꯧ ꯌꯥꯗꯕꯅꯤꯅ ꯑꯍꯥꯡꯕ ꯃꯇꯝꯗ ꯉꯥꯏꯍꯥꯛ ꯍꯥꯏꯗꯤ ꯇꯨꯏꯁꯟ ꯇꯨꯏꯁꯟ ꯍꯜꯂꯛꯑꯒ ꯑꯣꯏꯔꯒꯁꯨ ꯑꯇꯩ ꯃꯇꯝ ꯍꯥꯡꯉꯒ ꯁꯨꯝ ꯐ꯭ꯔꯤꯗ ꯂꯩꯕꯗꯤ ꯌꯥꯗꯅꯤꯅ ꯀꯣ
ꯎꯝ
ꯀꯩꯅꯣꯒꯨꯝꯕꯁꯨ ꯇꯧꯋꯦ ꯍꯥꯏꯗꯤ ꯌꯦꯟ ꯉꯥꯅꯨ ꯌꯦꯟ ꯈꯔ ꯂꯣꯏ ꯈꯣꯠꯇꯅ ꯃꯣꯏꯒꯤ ꯃꯆꯤꯟꯖꯥꯛ ꯊꯥꯛꯄ ꯈꯣꯠꯄꯀꯣ ꯑꯗꯨꯒꯨꯝꯕꯁꯨ ꯇꯧꯋꯦꯕ ꯍꯥꯏꯗꯤ ꯑꯗꯨꯅ ꯍꯥꯏꯌꯦ ꯑꯩꯈꯣꯏꯅ ꯆꯥꯕꯒꯤ ꯑꯣꯏꯔꯁꯨ ꯌꯥꯔꯦ ꯂꯣꯏꯕ ꯉꯥꯅꯨ ꯌꯦꯡꯉꯩꯗꯣ ꯑꯗꯨꯒ ꯌꯣꯟ ꯃꯈ ꯑꯗꯨꯝ ꯍꯥꯏꯖꯕ ꯋꯥꯅꯤ ꯑꯗꯨ ꯄꯩꯁꯥ ꯑꯗꯨꯝ ꯐꯪꯉꯦꯕꯀꯣ ꯄꯩꯁꯥꯗꯣ ꯈꯣꯏꯅꯥ ꯍꯥꯏꯗꯤ ꯅꯣꯡ ꯇꯤꯒꯤ ꯂꯥꯛꯄ ꯄꯩꯁꯥ ꯑꯣꯏꯗꯔꯥꯒꯖꯨ ꯌꯣꯟꯕ ꯈꯣꯠꯄꯗ ꯍꯥꯏꯗꯤ ꯌꯣꯟꯒꯤꯕ ꯃꯇꯝꯗꯅꯤꯀꯣ ꯑꯗꯨꯝ ꯄꯩꯁꯥꯗ ꯑꯗꯨꯝ ꯍꯥꯏꯗꯤ ꯈꯔ ꯂꯦꯝꯍꯧꯋꯦꯕ ꯈꯨꯠꯇ ꯍꯥꯏꯗꯤ ꯑꯩꯈꯣꯏꯗ ꯅꯨꯡꯉꯥꯏꯖꯕ ꯑꯃ ꯍꯥꯏꯔꯒꯗꯤ ꯑꯗꯨꯝꯃꯥꯏꯅ ꯑꯩꯈꯣꯏꯅꯒ ꯊꯥꯛꯆꯔꯒ ꯍꯥꯏꯇꯥꯔꯦ ꯌꯣꯟꯒꯤꯕ ꯈꯣꯠꯈꯤꯕ ꯄꯣꯠ ꯌꯣꯟꯒꯔꯥ ꯄꯩꯁꯥꯒ ꯐꯪꯖꯕꯁꯦ
ꯎꯝ
ꯑꯗꯣ ꯅꯣꯏꯗꯤ ꯁ꯭ꯀꯨꯟ ꯀꯣꯂꯦꯖ ꯀꯩꯅꯣꯒꯤꯗꯤ ꯇꯧꯕꯁꯦ ꯍꯧꯖꯤꯛꯇꯤ ꯑꯦꯟ ꯏ ꯄꯤ ꯍꯥꯏꯅꯥ ꯅ꯭ꯌꯨ ꯏꯖꯨꯀꯦꯁꯟ ꯄꯣꯂꯤꯁꯤ ꯂꯥꯛꯑꯕꯅꯤꯅ ꯀꯩ ꯍꯥꯏꯅꯤ ꯑꯦꯛꯖꯥꯝ ꯊꯥꯕ ꯈꯣꯠꯄꯁꯦ ꯑꯇꯣꯞꯄ ꯁꯦꯟꯇꯔꯗꯒ ꯆꯠꯇꯅ ꯑꯗꯨꯗꯒꯤ ꯀꯔꯤ ꯑꯦꯛꯖꯥꯝ ꯊꯥꯕꯗ ꯌꯥꯝ ꯆꯦꯛꯁꯤꯟꯅ ꯈꯣꯠꯁꯤꯜꯂꯦ ꯀꯥꯏꯅꯁꯨ ꯍꯥꯏꯔꯞ ꯇꯥꯏ ꯑꯗꯨꯅ ꯀꯃꯥꯏ ꯀꯃꯥꯏꯅ ꯇꯧꯏꯤ ꯑꯩꯈꯣꯏ ꯃꯇꯝꯗꯗꯤ ꯂꯥꯛꯍꯧꯗ꯭ꯔꯤꯅꯤꯅ ꯈꯪꯗ꯭ꯔꯦꯅꯦ ꯑꯩꯈꯣꯏꯗꯤ
ꯍꯣꯏ ꯏꯌꯥꯝꯕ ꯑꯗꯨꯝꯕ ꯑꯗꯨꯝꯕꯒꯤ ꯂ ꯂꯥꯛꯑꯦ ꯑꯗꯣ ꯑꯩꯈꯣꯏꯒꯤ ꯍꯥꯏꯗꯤ ꯑꯇꯣꯞꯄ ꯑꯇꯣꯞꯄ ꯀꯣꯂꯦꯖꯀꯤꯗꯤ ꯑꯇꯣꯞꯄ ꯁ꯭ꯀꯨꯜꯗ ꯁꯦꯟꯇꯔ ꯇꯥꯗꯅ ꯀꯣꯠꯇꯅ ꯂꯩ ꯇ ꯑꯩꯈꯣꯏ ꯑꯣꯏꯅꯗꯤ ꯑꯩꯈꯣꯏ ꯀꯣꯂꯦꯖꯀꯤ ꯑꯣꯏꯅꯗꯤ ꯑꯣꯇꯣꯅꯣꯃꯁ ꯑꯣꯏꯖꯩꯑꯕ ꯃꯁꯥꯅ ꯃꯁꯥꯒꯤ ꯑꯗꯨꯝ ꯀꯣꯏꯁꯟ ꯁꯦꯝ ꯍꯥ ꯑꯗꯨꯝ ꯆꯦ ꯈꯣꯠꯆꯕꯣꯗ ꯃꯈꯥꯗꯕꯨ ꯂꯩ ꯂꯩ ꯂꯩꯕꯨꯗꯤ ꯑꯗꯨꯝ ꯍꯥꯏꯗꯤ ꯀꯣꯏꯏ ꯑꯇꯣꯞꯄꯗ ꯍꯣꯡꯕ ꯀꯣꯂꯦꯖ ꯑꯇꯣꯞꯄ ꯇꯥꯕ ꯈꯣꯠꯄꯗꯨꯗꯤ ꯇꯧꯗ꯭ꯔꯦ ꯑꯗꯣ ꯗꯨꯅ ꯑꯗꯨꯝ ꯆꯦꯛꯁꯤꯟꯕꯩ ꯑꯗꯨꯝ ꯆꯦꯛꯁꯜꯂꯦ ꯑꯗꯩ ꯄ꯭ꯔꯤꯟꯁꯤꯄꯥꯜꯅ ꯑꯗꯨꯝ ꯍꯥꯏꯗꯤ ꯑꯗꯨꯝ ꯌꯦꯡꯖꯜꯂꯦꯕ ꯍꯥꯢꯗꯤ ꯗꯨꯝ ꯍꯥꯏꯗꯤ ꯃꯤꯒꯤ ꯈꯨꯂꯔ ꯇꯥꯗꯔ꯭ꯖꯨ ꯍꯥꯏꯗꯤ ꯃꯤ ꯑꯗꯨꯃꯥꯏ ꯇꯧꯕ ꯌꯥꯔꯣꯏ ꯈꯣꯠꯄ ꯌꯥꯔꯣꯏꯅ ꯆꯦꯛꯁꯤꯟꯕꯗꯤ ꯐꯖꯅ ꯆꯦꯛꯁꯜꯂꯦ ꯑꯗꯨ ꯐꯩ ꯆꯦꯛꯁꯤꯜ ꯌꯥꯔꯤꯈꯩ ꯆꯦꯛꯁꯤꯜꯂꯤꯖꯤ ꯐꯩ ꯍꯥꯏꯗꯤ ꯑꯩꯈꯣꯏꯗꯁꯨ ꯑꯩꯈꯣꯏꯅ ꯍꯩꯖꯅꯕ ꯑꯩꯈꯣꯏ ꯂꯥꯏꯔꯤꯛ ꯄꯥꯖꯅꯕ ꯍꯥꯏꯕꯒꯤ ꯋꯥꯈꯟꯗꯅꯦꯕ ꯑꯣꯖꯥ ꯍꯣꯏꯅ ꯇꯧꯔꯤꯖꯤꯖꯨ ꯃꯤꯖꯨ ꯌꯥꯝꯗꯦ ꯃꯥ ꯌꯥꯝ ꯀꯣꯂꯦꯖꯀꯤ ꯃꯤꯕꯨꯗꯤ ꯌꯥꯝ ꯇꯤ ꯌꯥꯝꯖꯗ꯭ꯔꯒꯁꯨ ꯍꯥꯏꯗꯤ ꯍꯣꯠꯅꯅꯤꯡꯕ ꯂꯩꯍꯧ ꯍꯩꯍꯧ ꯃꯣꯏꯖꯦ ꯃꯣꯏꯒꯤ ꯋꯥꯈꯟ ꯗꯨꯗ ꯈꯟꯕꯅꯤꯅ ꯑꯗꯨꯃꯥꯏ ꯑꯥ ꯑꯗꯨꯝ ꯑꯩꯖꯦ ꯑꯩꯈꯣꯏ ꯑꯗꯨꯝ ꯍꯥꯏꯗꯤ ꯆꯦꯛꯁꯜꯂꯦ ꯈꯪꯕꯅꯤꯅ ꯑꯗꯨꯝ ꯑꯩꯈꯣꯏ ꯂꯥꯏꯔꯤꯛ ꯂꯥꯏꯁꯨ ꯄꯥꯗꯅ ꯈꯣꯠꯇꯅ ꯐꯖꯅꯗꯤ ꯇꯧꯔꯤ ꯑꯗꯣ ꯈꯪꯗꯦ ꯑꯄ ꯀꯣꯂꯦꯖꯀꯤꯗꯤ ꯁꯨꯃꯥꯏꯅ ꯁꯦꯟꯇꯔ ꯄꯤꯕ ꯈꯣꯠꯄꯤ ꯇꯧꯋꯦꯖꯤ ꯍꯥꯏ ꯑꯗꯨꯕꯨ ꯅꯒꯣꯏꯖꯨ ꯃꯥꯏꯅ ꯍꯥꯏꯗꯤ ꯅꯨꯡꯉꯥꯏꯇꯦ ꯈꯣꯠꯇꯦ ꯌꯥꯝꯅ ꯆꯦꯛꯁꯤꯜꯂꯤ ꯑꯇꯣꯞꯄ ꯇꯧꯉꯥꯏ ꯈꯨꯟ ꯗ ꯂꯥꯛꯈꯤꯕ ꯁꯤꯒꯤ ꯏꯁꯀꯤꯝꯁꯤ ꯂꯥꯛꯈꯤꯕꯗꯩꯗꯤ ꯅꯨꯡꯉꯥꯏꯇꯦ ꯈꯣꯠꯇꯦ ꯑꯩꯈꯣꯏ ꯌꯥꯝ ꯍꯥꯏ ꯍꯥꯏꯅ ꯑꯩꯅ ꯃꯃꯥꯡ ꯃꯃꯥꯡꯗꯗꯤ ꯍꯣꯏ ꯍꯥꯟꯅꯗꯤ ꯍꯧꯗꯤ ꯍꯧꯗꯕꯅꯦ ꯑꯩ ꯀꯣꯂꯦꯖꯁꯤ ꯀꯣꯂꯦꯖꯁꯤꯗ ꯇꯝꯁꯤ ꯈꯣꯠꯁꯤꯗꯤ ꯍꯥꯏꯕ ꯑꯗꯨ ꯃꯣꯏꯅꯥ ꯌꯥꯔꯦꯗꯥ ꯑꯅꯛꯄꯖꯤ ꯁ꯭ꯋꯥꯏꯗ ꯑꯗꯨꯝ ꯇꯝꯃꯒꯦ ꯈꯣꯠꯂꯒꯦꯅ ꯍꯥꯏꯕꯗꯨ ꯃꯣꯏ ꯇꯝꯖꯔꯁꯨꯅ ꯇꯝꯍꯟꯒꯨꯕꯅꯤ ꯑꯗꯨꯝ ꯃꯣꯏ ꯑꯗꯨꯃꯥꯏꯅ ꯇꯧꯋꯦꯅ ꯍꯥꯏꯕꯗ ꯑꯩꯁꯨ ꯉꯥꯏꯇꯦ ꯑꯩꯈꯣꯏꯁꯨ ꯇꯧꯔꯗ꯭ꯔꯅ ꯄꯥꯈꯠꯂꯨꯨꯔꯕꯅꯤ ꯑꯗꯨꯕꯨ ꯇꯧꯗꯤ ꯇꯧꯗ꯭ꯔꯦ ꯑꯗꯨꯃꯛꯇꯤ ꯈꯡꯗꯦ ꯑꯗꯨꯝ ꯑꯁ ꯑꯃꯨꯛ ꯍꯧꯔꯦ ꯎꯝ
ꯍꯣꯏ ꯍꯣꯏ
ꯎꯝ
ꯀꯩꯅꯣ ꯇꯧꯕ ꯃꯥ